ꯅꯨꯡꯉꯥꯏꯔꯤꯕꯔꯣ ꯍꯜꯂꯣ
ꯍꯜꯂꯣ
ꯍꯜꯂꯣ ꯇꯥꯕ ꯍꯜꯂꯣ ꯍꯥꯏꯣ ꯇꯕꯔ ꯍꯜꯂꯣ ꯍꯥꯏꯕꯣ ꯍꯂꯣ ꯍꯜꯂꯣ ꯍꯜꯂꯣ ꯅꯪꯒꯤ ꯈꯣꯟꯖꯦꯟ ꯇꯥꯔꯦ ꯇꯥꯕꯔꯥ
ꯍꯧꯖꯤꯛꯅ ꯇꯥꯏ ꯑꯃꯨꯛ ꯑꯩꯒꯤ ꯐꯣꯟꯗꯤ ꯇꯥꯕ꯭ꯔꯥ ꯍꯥꯥ ꯇꯥꯏꯌꯦ ꯇꯥꯏ ꯇꯥꯕ꯭ꯔꯥ ꯍꯜꯂꯣ ꯍꯜꯂꯣ
ꯇꯥꯔꯕꯔ ꯅꯧ ꯀꯔꯤ ꯊꯕꯛ ꯇꯧꯔꯒꯦ
ꯉꯁꯤꯗꯤ ꯊꯕꯛ ꯇꯧꯗꯦ ꯏꯟꯁꯥꯡ ꯈꯛꯇꯒꯤ ꯊꯕ ꯊꯕꯛꯇꯧ ꯑꯩꯒꯤ ꯊꯕꯛ
ꯍꯧꯖꯤꯛ ꯀꯔꯤ ꯇꯧꯕꯅꯣ ꯍꯥꯏꯕꯅꯦ
ꯍꯧꯖꯤꯛꯇꯤ ꯑ ꯈꯔ ꯇꯣꯃꯤꯅꯂꯦ
ꯀꯩꯒꯤ ꯑꯩ ꯑꯩꯅ ꯍꯥꯏꯌꯁꯤꯡꯗꯣ ꯇꯥꯗꯕ
ꯑꯪꯅ ꯍꯥꯏꯕꯗꯣ ꯇꯥꯗꯕ
ꯅꯦꯠꯋꯥꯔꯛ ꯆꯞꯄꯒꯤꯔꯥ
ꯑ ꯐꯠꯇꯕꯒꯤꯅꯤꯗ
ꯎꯝ ꯑꯩꯗꯤ ꯅꯪ ꯏꯔꯄꯤꯁ ꯍꯥꯞꯄ ꯂꯩꯕꯒꯤꯔꯥꯅ ꯈꯜꯂꯨꯔꯦ
ꯢꯌꯔꯄꯤꯁ ꯇꯤ ꯍꯥꯞꯇꯦꯍꯦ
ꯐꯔꯦ ꯐꯔꯦ ꯑꯃꯨꯛ ꯇꯨꯝꯅꯤꯡꯕ ꯍꯧꯔꯦ
ꯇꯨꯝꯅꯤꯡꯕ ꯍꯧꯔꯦ
ꯎꯏꯔꯦ ꯍꯣꯏ
ꯀꯔꯤꯚꯤꯟ
ꯀꯗꯦ ꯀꯦꯗꯧꯔꯤꯅ ꯑ ꯍꯣꯜ ꯑꯃ ꯇꯥꯏ ꯇꯗꯨꯨꯛ ꯇꯨꯛ ꯇꯨꯛ ꯇꯨꯛ ꯀꯩꯅ
ꯍꯣꯏꯣꯏ ꯑꯩꯈꯣꯏ ꯑꯩꯒꯤ ꯏꯃꯥꯟꯅꯕꯗꯀꯣ
ꯑꯝ
ꯑꯁꯤ ꯋꯥꯈꯜ ꯌꯦꯡꯕꯗ ꯏꯪꯂꯪꯂꯦꯟꯒ ꯅꯣꯔꯦ ꯇꯧꯗ ꯄ꯭ꯂꯦꯠ ꯇꯧꯁꯦ ꯍꯥꯏꯕ
ꯀꯔꯤ
ꯕꯠꯇꯤꯡ ꯇꯧꯁꯦ ꯍꯥꯏꯕ ꯕꯦꯠꯇꯤꯡ ꯀꯅꯥꯅ ꯉꯝꯒꯦꯔꯥ ꯑꯗꯨꯝ ꯌꯦꯡꯁꯦ ꯑꯗꯨꯒ ꯑꯗꯨ ꯇꯧꯁꯦꯕ ꯄꯩꯁꯥ ꯗꯣ
ꯎꯝ
ꯑꯗꯨꯝ ꯍꯥꯏꯗꯤ
ꯑꯗꯨꯒꯤ ꯇꯥꯏꯞ ꯇꯧꯕꯒꯤꯔꯥ
ꯍꯥ
ꯑꯗꯨ ꯍꯥꯏꯒꯦꯅ ꯇꯥꯏꯄ ꯇꯧꯕ꯭ꯔꯥ ꯍꯥꯏꯕ
ꯍꯣꯏ ꯍꯣꯏ ꯍꯣꯏ ꯑꯗꯨ ꯍꯥꯢꯒꯦꯅ ꯇꯥꯢꯄ ꯇꯧꯕꯅꯤ
ꯅꯪꯗꯤ ꯆꯥꯛ ꯆꯥꯕ ꯂꯣꯏꯈ꯭ꯔꯕ꯭ꯔꯥ
ꯂꯣꯏꯔꯦ
ꯍꯥꯎꯕ꯭ꯔꯥ
ꯍꯣꯏ
ꯀꯔꯤ ꯢꯟꯁꯥꯡ
ꯍꯋꯥꯢ ꯆꯥꯢꯌꯦ
ꯅꯨꯡꯉꯥꯏꯕ꯭ꯔꯥ ꯍꯋꯥꯏ ꯆꯥꯕꯗꯣ ꯅꯨꯡꯉꯥꯏꯕ꯭ꯔꯥ
ꯅꯨꯡꯉꯥꯏꯔꯦ ꯍꯥꯏꯕ ꯇꯥꯔꯦ
ꯅꯨꯡꯉꯥꯏꯕꯅꯦ
ꯅꯪꯗꯤ ꯆꯥꯛ ꯊꯣꯡꯉꯒꯦꯔꯣ
ꯊꯣꯡꯕ ꯂꯣꯏꯈ꯭ꯔꯦ ꯑꯩꯗꯤ
ꯅꯨꯡꯗꯥꯡꯒꯤ
ꯑꯩꯗꯤ ꯊꯣꯡꯕ ꯂꯣꯏꯈ꯭ꯔꯦ ꯍꯥꯏꯕ
ꯅꯨꯡꯗꯥꯡꯒꯤ
ꯍꯣꯏ
ꯅꯨꯡꯗꯥꯡ ꯆꯥꯅꯕ ꯍꯧꯖꯤꯛ ꯊꯣꯡꯕ ꯂꯣꯏꯔꯦ ꯌꯥꯝ ꯊꯨꯢꯍꯦ
ꯊꯨꯒꯗꯕꯅꯤ ꯅꯨꯄꯥ ꯑꯣꯏꯕꯒꯤ ꯊꯨꯕꯅꯤ
ꯅꯪ ꯅꯊꯟꯗ ꯂꯩꯔꯒ ꯑꯗꯨꯃꯥꯢꯅ ꯁꯠ ꯁꯠ ꯇꯧꯔꯗꯤ
ꯁꯠ ꯁꯠ ꯇꯧꯒꯗꯕꯅꯤ ꯅꯨꯄꯥꯗꯤꯀꯣ
ꯑꯣ
ꯑꯗꯨꯒ ꯅꯨꯄꯤ ꯀꯣꯏꯔꯦ ꯍꯥꯏꯔꯁꯨ ꯁꯠ ꯁꯠ ꯅꯨꯄꯤ ꯀꯣꯏꯒꯗꯕꯅꯤ
ꯅꯣꯏꯔꯦ ꯂꯣꯏꯔꯦ
ꯐꯥꯒꯤ ꯇꯧꯕꯅꯤ ꯅꯣꯏ ꯌꯨꯝꯗ ꯑꯩꯈꯣꯏꯒꯤ ꯇꯔꯞꯅꯦꯕ ꯌꯨꯝꯗ ꯅꯨꯡꯉꯥꯏꯕ꯭ꯔꯥ ꯪ ꯍꯥꯏꯕꯅ
ꯎꯉꯥꯏꯔꯤ ꯅꯪꯗꯦ
ꯗꯤ ꯅꯉꯦ ꯍꯥꯏꯒꯗꯕꯅꯤꯕꯨ
ꯎꯏꯔꯦ ꯍꯦ ꯇꯨꯝꯅꯤꯡꯕ ꯍꯧꯔꯦ
ꯑꯗꯨ ꯅꯝꯕꯁꯦ ꯅꯣꯏ ꯃꯤ ꯀꯌꯥ ꯂꯩꯕ꯭ꯔꯥ
ꯀꯩ
ꯃꯤ ꯀꯩ ꯍꯥꯏ ꯂꯥꯏꯕꯔꯥ
ꯃꯤ
ꯅꯜ ꯋꯥꯀꯤꯗ꯭ꯔꯦ ꯍꯦ
ꯎꯝ ꯃꯤ ꯀꯌꯥ ꯂꯩꯕꯅꯣ ꯍꯥꯏꯅ ꯍꯪꯕ꯭ꯔꯥ ꯅꯪꯗꯣ
ꯍꯣꯏ ꯍꯣꯏ
ꯑꯣ ꯑꯩꯈꯣꯏꯗꯤ ꯃꯤ ꯃꯉꯥ ꯑꯩꯒ ꯄꯥꯝꯃꯤꯟꯅꯒꯀꯣ ꯃꯤ ꯃꯉꯥ ꯂꯩꯌꯦ ꯇꯥꯔꯕꯣ
ꯇꯥꯏꯌꯦ ꯇꯥꯏ ꯈꯛꯇ
ꯑꯩꯈꯣꯏ ꯐ꯭ꯂꯣꯔꯗ ꯍꯥꯏꯕꯅꯤꯗ ꯍ ꯃꯤ ꯃꯉꯥ ꯂꯩꯌꯦ ꯃꯊꯛꯇꯒꯤꯗꯤ ꯃꯤ ꯑꯍꯨꯝꯔꯛ ꯂꯩꯕ꯭ꯔꯥ ꯃꯔꯤꯔꯥ ꯂꯩꯕꯅꯦ ꯌꯥꯝꯃꯦꯗ ꯃꯉꯥ ꯍꯥꯏꯕꯕꯁꯤ ꯌꯥꯝꯕꯅꯦ
ꯅꯣꯏꯒꯤꯗꯤ ꯔꯨꯝ ꯀꯌꯥ ꯂꯩꯕ꯭ꯔꯥ ꯅꯣꯏꯒꯤ ꯔꯦꯟꯇꯣ
ꯁꯦꯚꯦꯟ ꯑꯦꯠ ꯂꯩꯒꯅꯤ ꯇꯔꯥ ꯇꯔꯥ ꯇꯔꯥ ꯑꯗꯨꯝ ꯇ꯭ꯔꯥ ꯂꯩꯒꯅꯤ
ꯑꯣ ꯑꯗꯨꯗ ꯂꯣꯏ ꯂꯩꯔꯕ꯭ꯔꯥ
ꯂꯩꯇꯦ ꯑꯗꯣ ꯃꯤ ꯔꯨꯝ ꯔꯨꯝ ꯗꯤ ꯐ꯭ꯔꯤ ꯂꯩ
ꯑꯣ ꯏꯁꯇꯨꯗꯦꯟ ꯂꯣꯏꯃꯛ ꯏꯁꯇꯨꯗꯦꯟ꯭ꯔꯥ ꯂꯣꯏꯅꯃꯛ ꯑꯗꯨꯗ ꯂꯩꯕꯗꯣ ꯏꯁꯇꯨꯗꯦꯟ ꯉꯥꯛꯇꯔꯥ
ꯊꯕꯛ ꯇꯧꯕ ꯃꯤ ꯈꯔꯁꯨ ꯂꯩꯌꯦ ꯅꯪ ꯅꯪ ꯁꯨ ꯏꯁꯇꯨꯗꯦꯟꯔꯥ
ꯑꯩꯗꯤ ꯂꯥꯏꯔꯤꯛ ꯇꯝꯕ ꯂꯣꯏꯔꯦ ꯂꯨꯍꯣꯡꯅꯤꯡꯉꯥꯏ ꯂꯨꯍꯣꯡꯅꯤꯡꯉꯥꯏ ꯑꯗꯨꯝ ꯉꯥꯏꯔ ꯂꯩ ꯂꯩꯔꯤ
ꯍꯣꯏ ꯍꯣꯏ ꯑꯗꯨꯗꯤ ꯐꯩꯕ
ꯃꯇꯝ ꯆꯥꯕ ꯑꯝꯇꯅ ꯅꯨꯡꯉꯥꯏꯕ ꯑꯃꯝꯇꯅ ꯑꯗꯨ ꯀꯣꯏꯔꯛꯀꯦ ꯑꯩꯁꯨ
ꯍꯣꯏ ꯀꯣꯏꯔꯛꯑꯣ
ꯅꯨꯉꯥꯏꯔ ꯂꯩꯔꯗꯤꯀꯣ
ꯑꯆꯥꯄꯣꯠ ꯌꯥꯝ ꯄꯨꯔ ꯂꯥꯛꯑꯣ
ꯍꯣꯏ ꯍꯣꯏ ꯄꯨꯔꯛꯄꯤꯒꯦ
ꯏꯃꯨꯡꯗꯗꯤ ꯅꯨꯡꯉꯥꯏꯅ ꯂꯩꯕ꯭ꯔꯥ ꯃꯣꯏ ꯃꯃꯥ ꯕꯥ
ꯍꯣꯏ ꯃꯤ ꯏꯥꯃꯥ ꯏꯄꯥꯁꯨ ꯅꯨꯉꯥꯏꯗꯨꯅꯥ ꯂꯩꯌꯦ ꯐꯥꯗꯨꯅ ꯅꯣꯏ ꯏꯃꯥꯄꯥꯗꯤ
ꯑꯦ ꯑꯗꯨꯝ ꯅꯨꯡꯉꯥꯏꯌꯦ
ꯑꯥ ꯃꯈꯣꯏꯒꯤ ꯍꯛꯆꯥꯡ ꯃꯈꯣꯏꯒꯤ ꯍꯛꯆꯥꯡꯗꯤ ꯐꯥꯏꯀꯣ
ꯍꯣꯏ
ꯑꯣ ꯑꯗꯨ ꯑꯣꯏꯗꯤ
ꯂꯥꯏꯔꯤꯛ ꯇꯝꯕ ꯅꯨꯡꯉꯥꯏꯕ꯭ꯔꯣ
ꯅꯨꯡꯉꯥꯏꯌꯦ ꯍꯥꯏꯒꯗꯕꯅꯤ ꯍꯣꯏ
ꯇꯝꯕꯅ ꯅꯨꯡꯉꯥꯏꯕ꯭ꯔꯥ ꯇꯝꯗꯕꯅ ꯅꯨꯡꯉꯥꯏꯕ꯭ꯔꯥ
ꯆꯞ ꯃꯅꯥꯏ
ꯆꯝ ꯃꯥꯅꯩꯌꯦ ꯀꯩꯒꯤ
ꯈꯪꯗꯦ ꯍꯥꯏꯕ ꯈꯪꯗꯦ ꯍꯥꯏꯁꯨ ꯑꯗꯨ ꯇꯝꯕꯁꯨ ꯋꯥꯏ ꯂꯥꯏꯔꯤꯛ ꯄꯥꯕꯁꯨ ꯋꯥꯏꯌꯦ ꯄꯥꯇ꯭ꯔꯁꯨ ꯊꯕꯛ ꯇꯩꯕ ꯌꯥꯗꯦ
ꯂꯣꯏꯃꯛ ꯆꯞ ꯃꯥꯟꯅꯩ ꯆꯞ ꯃꯥꯟꯅꯩꯌꯦ
ꯅꯪꯒꯤ- ꯑ ꯋꯥ ꯍꯪꯒꯦꯀꯣ
ꯍꯣꯏ
ꯎꯝ ꯑ ꯉꯁꯤ ꯍꯧꯖꯤꯛꯇꯤ ꯅꯣꯡ ꯆꯨꯕ ꯇꯣꯛꯈ꯭ꯔꯕ꯭ꯔꯥ
ꯑ ꯂꯤꯗꯤ ꯇꯣꯛꯈ꯭ꯔꯦ
ꯍꯒꯤ ꯅꯨꯡꯉꯥꯏꯕ꯭ꯔꯥ ꯅꯣꯡ ꯆꯨꯕꯗ
ꯏꯡꯉꯦ
ꯅꯨꯈꯥꯏꯀꯣ ꯏꯡꯕꯗꯨ
ꯑ ꯑꯩꯗꯤ ꯄꯥꯝꯗꯦꯗ
ꯀꯔꯤꯒꯤ
ꯅꯨꯡꯉꯥꯏ ꯕꯗꯤ ꯅꯨꯡꯉꯥꯏꯌꯦ ꯑꯗꯣ ꯅꯣꯡ ꯆꯨꯕꯗꯣ ꯄꯥꯝꯗꯦꯕ
ꯅꯨꯡꯁꯥ ꯁꯥꯕꯗꯤ ꯅꯨꯡꯉꯥꯏꯇꯦ ꯑꯗꯨ ꯑꯣꯏꯔꯁꯨ ꯑꯗꯨꯝ ꯅꯣꯡ ꯆꯨꯔꯗꯤ ꯈꯔ ꯑꯩꯈꯣꯏꯒꯤ
ꯏ
ꯍꯛꯆꯥꯡꯁꯦ ꯈꯔ ꯐ꯭ꯔꯦꯁ ꯇꯧꯋꯦꯕ ꯈꯔꯥ ꯂꯩꯕꯥ ꯅꯨꯡꯉꯥꯏꯌꯦꯕꯥ ꯑꯗꯣ ꯑꯁꯤꯅ ꯍꯦꯜꯂꯦꯕ ꯑꯗꯣ ꯅꯣꯡ ꯅꯨꯡꯁꯥ ꯁꯥꯔꯥꯗꯤ ꯔꯣꯝꯗꯁꯨ ꯐꯃꯨꯡꯗꯁꯨ ꯐꯝꯕ ꯅꯨꯡꯉꯥꯏ ꯇ ꯃꯄꯥꯟꯗꯨꯁꯨ ꯊꯣꯛꯄ ꯅꯨꯡꯉꯥꯏꯇꯦ
ꯌꯥꯝ ꯅꯨꯡꯉꯥꯏꯇꯕ
ꯍꯣꯏ ꯌꯥꯝ ꯅꯨꯡꯉꯥꯏꯇꯕ
ꯑꯝꯇꯁꯨ ꯅꯨꯡꯉꯥꯏꯇꯕ
ꯎꯝ ꯊꯕꯛ ꯇꯧꯗ꯭ꯔꯗꯤ ꯑꯗꯨꯝ ꯆꯨꯕꯁꯨ ꯅꯨꯡꯉꯥꯏꯅꯤ
ꯊꯕꯛ ꯇꯧꯔꯥꯗꯤ ꯈꯪꯉꯦ ꯑꯗꯨ ꯑꯣꯏꯔꯁꯨ ꯊꯕꯛ ꯇꯧꯗ꯭ꯔꯗꯤꯀꯣ ꯌꯨꯝꯗ ꯐ꯭ꯔꯤꯗ ꯂꯩꯔꯗꯤ ꯅꯣꯡ ꯆꯨꯕꯅ ꯍꯦꯟꯅ ꯅꯨꯡꯉꯥꯏ
ꯑꯣ ꯋꯤꯟꯇꯔꯗꯗꯤ ꯀꯃꯥꯏꯅ ꯇꯧꯕ꯭ꯔꯣ ꯋꯦꯗꯔꯗꯤ ꯑꯗꯥ
ꯑꯩꯒꯤ ꯂꯝ ꯑꯩꯒꯤꯔꯣꯟꯗꯨꯅ
ꯍꯣꯏ
ꯑꯣ ꯋꯦꯗꯔꯗꯣ ꯑꯥ
ꯅꯣꯡ ꯆꯨꯕ꯭ꯔꯥ ꯋꯤꯟꯇꯔꯗꯁꯨ
ꯑꯁꯤꯒꯤ ꯊꯥꯗꯗꯤꯀꯣ
ꯎꯝ
ꯅꯣꯡ ꯅꯣꯡ ꯆꯨꯕꯅ ꯑꯥ ꯑꯥ ꯃꯥꯇꯝ ꯃꯥꯇꯝ ꯑꯌꯝꯕꯗꯥ ꯃꯥꯇꯝ ꯑꯌꯝꯕꯗ ꯅꯣꯡ ꯆꯨꯋꯦ
ꯎꯝ
ꯎꯝ ꯃꯇꯝ ꯃꯇꯝꯗꯣ
ꯎꯝ
ꯑ ꯑꯌꯥꯝꯕꯥ ꯃꯇꯝꯗ ꯅꯣꯡ ꯆꯨꯋꯦꯕꯥ
ꯎꯝ
ꯑꯗꯣ ꯅꯪꯗꯤ ꯀꯔꯤ ꯏꯟꯖꯥꯡ ꯊꯣꯡꯕꯤꯈ꯭ꯔꯦ
ꯍꯥꯏꯗꯤ ꯍꯋꯥꯏ ꯍꯋꯥꯏ ꯊꯣꯡꯈ꯭ꯔꯦ
ꯑꯝ
ꯅꯪ ꯅꯪꯗꯤ ꯑꯃꯨꯛ ꯊꯣꯡꯒꯦꯔꯥ
ꯍꯣꯏ ꯈꯪꯗꯦꯗ ꯑꯌꯨꯛꯀꯤ ꯌꯥꯝ ꯂꯩꯔꯤ ꯑꯗꯨ ꯆꯥꯒꯦꯔꯥ ꯅꯠꯇ꯭ꯔꯒꯅ ꯅꯨꯗꯜ